ꯑꯥ ꯇꯥꯔꯦ ꯇꯥꯔꯦ
ꯀꯩꯗꯧꯔꯝꯃꯤꯅꯣ
ꯎꯝ ꯑꯣ ꯑꯩꯁꯦ ꯀꯩꯅꯣ ꯇꯧꯕꯅꯦ ꯉꯁꯤꯁꯦ ꯋꯥꯋꯥꯛꯀꯤꯡ ꯉꯥꯏꯍꯥꯛ ꯆꯠꯂꯨꯕ ꯑꯌꯨꯛꯇꯁꯨ ꯅꯣꯡ ꯇꯥꯗꯁꯨ ꯆꯠꯍꯧꯗ꯭ꯔꯕ ꯑꯗꯨꯒꯤ ꯅꯨꯡꯗꯥꯡꯋꯥꯏꯔꯝ ꯉꯥꯛꯇꯪ ꯑꯣꯏꯁꯨ ꯆꯠꯂꯨꯒꯦꯅ ꯆꯠꯂꯨꯕꯅꯦ ꯑꯗꯨꯒꯤ ꯋꯥꯋꯥꯛꯀꯤꯡ ꯆꯠꯂꯨꯔꯦ ꯍꯜꯂꯛꯄꯗ ꯉꯥꯏꯔꯤ ꯑꯗꯨ ꯑꯗꯨꯃꯥꯏꯅ ꯑꯗꯨꯝ ꯉꯥꯏꯍꯥꯛ ꯍꯥꯏꯗꯤ ꯍꯨꯃꯥꯡ ꯢꯔꯨꯕꯒꯤꯒꯣ ꯉꯥꯏꯍꯥꯛ ꯏꯪꯊꯍꯜꯂꯒ ꯏꯔꯨꯖꯒꯦꯅ ꯑꯗꯨꯃꯥꯏꯅ ꯐꯝꯃꯤ ꯑꯗꯣ ꯅꯪꯗꯤ ꯀꯔꯝꯃꯥꯏꯅ ꯇꯧꯔꯤꯒꯦ ꯀꯩ ꯀꯩ ꯇꯧꯔꯤꯒꯦ ꯍꯧꯖꯤꯛꯄꯣ
ꯑꯩ ꯀꯩꯁꯨ ꯇꯧꯗꯦ ꯑꯁꯤꯗ ꯌꯦꯟ ꯃꯆꯤꯟ ꯆꯥꯛ ꯀꯩꯀꯩ ꯊꯥꯔꯝꯃꯦ ꯑꯗꯨꯒ ꯌꯦꯟꯅꯧ ꯑꯃ ꯅꯍꯥꯟꯗꯩ ꯅꯥꯔ ꯂꯩꯕ ꯊꯤꯕ ꯐꯪꯗꯦꯅ ꯇꯧꯔꯒ ꯂꯥꯁꯇ ꯑꯁ ꯑꯥ ꯀꯩꯅꯣꯗ ꯅꯥꯄꯤ ꯃꯔꯛꯇ ꯂꯩ ꯂꯩꯔꯝꯃꯦ
ꯑꯗꯨ ꯈꯣꯒꯠꯂꯒ ꯃꯆꯤꯟꯖꯥꯛ ꯈꯔ ꯄꯤꯖꯔꯤ ꯏꯁꯤꯡ ꯈꯔ ꯄꯤꯊꯛꯈ꯭ꯔꯒ
ꯑꯣ ꯑꯗꯨ ꯃꯁꯥꯗꯤ ꯀꯩꯁꯨ ꯊꯣꯏꯗꯣꯛꯄ ꯍꯥꯏꯗꯤ ꯍꯦꯟꯖꯤꯜꯂꯝꯕ ꯈꯣꯠꯂꯝꯕ ꯇꯧꯗ꯭ꯔꯕ ꯅꯠꯇ꯭ꯔꯣ ꯈꯔ ꯐꯗꯣꯜꯂꯑꯕꯣ ꯀꯃꯥꯏꯅ ꯇꯧꯒꯦ
ꯈꯔ ꯐꯥꯗꯣꯂꯦ ꯃꯆꯤꯟꯖꯥꯛ ꯆꯥꯕ ꯉꯝꯃꯦ ꯑꯗꯨꯏꯗꯨꯒꯤ ꯃꯆꯤꯟꯖꯥꯛ ꯄꯤꯖꯔꯝꯕꯅꯦ
ꯑꯣ ꯑꯗꯨꯏꯕꯨꯗꯤ ꯐꯩꯗ ꯃꯥꯏ ꯐꯖꯒꯤꯅꯤꯗ ꯑꯗꯣ ꯌꯦꯟ ꯀꯌꯥꯃꯨꯛ ꯂꯣꯏꯔꯤꯅꯣ ꯌꯦꯟꯒꯤ ꯊꯕꯛ ꯇꯧꯔꯦ ꯍꯥꯏꯁꯤꯕꯨ
ꯌꯦꯟ ꯌꯥꯝꯕ ꯅꯠꯇꯦ ꯅꯍꯥꯟ ꯇ꯭ꯔꯉꯥ ꯂꯧꯕ ꯑꯅꯤ ꯁꯤꯒ꯭ꯔꯦ ꯑꯗꯨꯒ ꯇꯔꯥꯃꯊꯣꯏ ꯇꯔꯥꯅꯤꯊꯣꯏ ꯂꯩꯕ
ꯑꯣ ꯀꯩꯅꯣ ꯀꯔꯤ ꯌꯦꯟ ꯑꯣꯏ ꯨꯗꯨꯏꯅꯣ ꯍꯥꯏꯕꯗꯤ ꯕꯣꯏꯂꯔ ꯔꯥ ꯀꯣꯏꯂꯔ ꯔꯥ ꯑꯝꯇ ꯋꯥꯔꯤꯗꯨ ꯐꯖꯅ ꯁꯥꯟꯅꯔ ꯍꯥꯏꯗꯣꯈꯔꯣ ꯏꯃꯥꯗꯣ ꯑꯗꯨꯒ ꯑꯃꯨꯛ ꯐꯥꯎꯅꯔꯁꯨ ꯌꯥꯏꯌꯦ
ꯍꯣꯏ ꯍꯣꯏ ꯃꯥꯏ ꯊꯣꯛꯂꯛꯄꯩꯅꯤꯗ ꯂꯥꯏꯄꯨꯖ ꯀꯠꯄꯒꯤ ꯆꯪꯈ꯭ꯔꯦ
ꯆꯪꯒꯔꯦ
ꯑꯗꯣ ꯌꯦꯟꯗꯣ ꯀꯩ ꯃꯈꯜꯒꯤ ꯌꯦꯟꯅꯣꯕ ꯍꯥꯏꯗꯤ ꯕꯣꯏꯂꯔꯔ ꯀꯣꯏꯂꯔꯔ ꯅꯠꯇ꯭ꯔꯒ ꯃꯩ ꯃꯩꯇꯩ ꯌꯦꯟꯒꯕ ꯀꯥꯎꯅ ꯌꯦꯟꯒꯨꯝꯕꯔꯥ ꯀꯔꯝꯕ ꯃꯈꯜꯒꯤ ꯌꯦꯟ ꯑꯣꯏꯗꯣꯏꯅꯣ ꯂꯣꯏꯔꯤꯁꯤꯕꯣ
ꯀꯣꯏꯂꯔꯅꯤꯗ ꯑꯗꯨꯝ ꯃꯔꯨꯝ ꯀꯣꯛꯍꯜꯗꯧꯕ ꯅꯠꯇꯦ ꯌꯣꯟꯅꯤꯉꯥꯏ ꯂꯣꯏꯕꯅꯦꯕꯀꯣ
ꯑꯣ ꯑꯗꯨ ꯍꯥꯏꯔꯒꯅꯦ ꯀꯩꯅꯣ ꯅꯣꯏ ꯅꯅꯥꯎ ꯅꯨꯄꯥꯍꯣꯏꯒꯤ ꯑꯩꯅ ꯃꯃꯥꯡꯗꯁꯨ ꯌꯦ ꯌꯦꯔꯨꯝ ꯈꯔ ꯂꯧꯋꯤꯗꯅꯀꯣ ꯑꯗꯨꯗꯣ ꯂꯩꯔꯤꯕ꯭ꯔꯥ ꯂꯩꯔꯒꯗꯤ ꯄ꯭ꯂꯦꯠ ꯑꯝ ꯇꯒ ꯂꯧꯅꯕ ꯇꯧꯒꯦꯅ ꯍꯥꯏꯔꯞ ꯍꯥꯏꯕꯤꯒꯦꯔꯥ
ꯅꯪ ꯉꯁꯥꯏꯅ ꯍꯥꯏꯔꯗꯤ ꯐꯕ ꯉꯔꯥꯡ ꯉꯔꯥꯡꯗꯪ ꯑꯃꯨꯛ ꯄꯨꯔꯛꯄꯅꯤꯅꯦ
ꯍꯣꯏ ꯌꯥꯏꯌꯦ ꯌꯥꯏꯌꯦ ꯀꯩꯁꯨ ꯀꯥꯏꯗꯤꯌꯦ ꯍꯌꯦꯡꯃꯛ ꯅꯠꯇ꯭ꯔꯒꯁꯨ ꯑꯗꯨꯝ ꯍꯥꯏꯗꯤ ꯃꯣꯏ ꯃꯊꯪ ꯄꯨꯔꯛ ꯆꯀꯗꯕ ꯃꯇꯝꯗ ꯑꯗꯨꯝ ꯂꯧꯔꯁꯨ ꯌꯥꯏꯑꯦꯕꯀꯣ ꯍꯪꯆꯤꯠ ꯑꯣꯏꯔꯁꯨ ꯃꯁꯦꯝ ꯑꯣꯏꯔꯁꯨ ꯑꯗꯨꯏꯕꯨꯗꯤ ꯑꯗꯨꯝ ꯍꯥꯏꯕꯗꯨꯗ ꯍꯥꯏꯕꯤꯒ꯭ꯔꯣ ꯑꯗꯨꯒ ꯑꯗꯨꯝ ꯌꯥꯔꯦ ꯃꯣꯏꯅ ꯌꯥꯔꯦ ꯍꯥꯏ ꯀꯥꯟꯗ ꯑꯗꯨꯝ ꯂꯧꯔꯁꯨ ꯌꯥꯏꯑꯕ
ꯍꯣꯏ ꯑꯗꯨꯝ ꯍꯥꯏꯔꯒꯦ ꯑꯗꯨꯝ ꯃꯣꯏꯗꯤ ꯑꯗꯨꯝ ꯊꯨꯅ ꯊꯨꯅꯗꯤ ꯀꯣꯛꯄꯗꯣ ꯃꯤ ꯍꯧꯖꯤꯛ ꯃꯤ ꯀꯩꯅꯣꯅꯣ ꯂꯧꯒꯦ ꯂꯧꯒꯦ ꯍꯥꯏꯕꯁꯤ ꯌꯥꯝꯃꯟꯕꯒꯤꯀꯣ
ꯑꯗꯨꯒꯤ ꯀꯣꯟꯅꯗꯕꯩ ꯄꯤꯕ ꯉꯝꯗꯕꯩ ꯋꯥꯔꯤꯅꯦꯕ
ꯎꯝ ꯍꯣ ꯑꯩꯒꯤꯗꯨꯅꯦ ꯅꯪꯒꯤ ꯊ꯭ꯔꯨꯗ ꯇꯧꯗꯣꯏꯅꯦ ꯑꯗꯨꯅꯅꯦ ꯅꯪꯅ ꯑꯗꯨꯝ ꯈꯪꯗꯦ ꯌꯦꯡꯉꯣ ꯅꯪꯅ ꯂꯧꯒꯦꯕꯨ ꯍꯥꯏꯒꯦ ꯍꯥꯏꯕ꯭ꯔꯥ ꯅꯠꯇ꯭ꯔꯒ ꯀꯩꯗꯧꯒꯦ ꯍꯥꯏꯅꯣꯗꯨ ꯌꯦꯡꯉꯣ ꯑꯗꯣ ꯍꯣꯏ ꯌꯥꯗ ꯌꯥꯗ꯭ꯔꯕꯨꯗꯤ ꯎꯄꯥꯏ ꯂꯩꯇ꯭ꯔꯦꯗꯅꯀꯣ ꯎꯄꯥꯏ ꯂꯩꯇ꯭ꯔꯒꯗꯤ ꯌꯥꯔꯒꯗꯤ ꯁꯨꯝ ꯍꯥꯏꯕ ꯋꯥꯅꯤꯗ ꯍꯥꯏꯔꯞ ꯍꯥꯟꯅ ꯍꯥꯏꯍꯧꯔꯒꯗꯤ ꯐꯩꯗꯅ ꯑꯗꯨꯒꯤ ꯋꯥꯅꯤꯗ ꯑꯗꯨ ꯃꯣꯏꯒꯤ ꯑꯗꯨꯕꯨ ꯌꯦꯟ ꯀꯌꯥꯃꯨꯛꯀ ꯃꯔꯨꯝ ꯀꯣꯛꯄꯤ ꯈꯛꯇꯔꯣ ꯃꯣꯏ ꯊꯝꯃꯤꯁꯦ
ꯃꯣꯏ ꯃꯔꯨꯝ ꯀꯣꯛꯄꯤꯁꯨ ꯂꯣꯏꯌꯦ ꯑꯗꯒꯤ ꯀꯣꯏꯂꯔꯁꯨ ꯂꯣꯏꯌꯦ ꯑꯗꯨꯝ ꯌꯦꯟꯁꯦ ꯆ ꯍꯨꯝ ꯑꯗꯨꯃꯥꯏꯅ ꯂꯩꯔꯝꯗꯧ ꯃꯥꯜꯂꯦ ꯅꯍꯥꯟ ꯆꯥꯝꯃꯔꯤ ꯈꯔ ꯍꯦꯟ ꯂꯩꯕꯅꯦ ꯑꯌꯥꯝꯕ ꯂꯣꯏ ꯁꯤꯈ꯭ꯔꯕꯅꯦ ꯍꯥꯏꯗꯤ ꯃꯣꯏꯗꯤ ꯃꯆꯤꯟꯖꯥꯛ ꯀꯣꯟꯅꯗꯕꯩ ꯒꯤ ꯑꯗꯨꯝ ꯆꯤꯛꯅꯕꯤ ꯈꯣꯠꯄꯤ ꯇꯧꯔꯒꯀꯣ ꯈꯔ ꯑꯃ ꯁꯤꯈ꯭ꯔꯦ
ꯁꯤꯈ꯭ꯔꯦ ꯑꯗꯣ ꯌꯦꯟ ꯆꯍꯨꯝꯃꯨꯛ ꯂꯩ ꯍꯥꯏꯔꯤꯁꯦ ꯍꯥꯏꯗꯤ ꯃꯔꯨꯝ ꯀꯣꯛꯄꯤꯗꯨ ꯉꯥꯛꯇ ꯑꯣꯏꯗꯣꯏꯔꯣ ꯅꯠꯇ꯭ꯔꯒ ꯃꯔꯨꯝ ꯀꯣꯛꯄꯤ ꯃꯤꯅꯠ ꯀꯌꯥꯃꯨꯛ ꯑꯣꯏꯔꯤꯅꯣ
ꯃꯔꯨꯝ ꯀꯣꯄꯤ ꯉꯥꯛꯇꯅꯦ ꯆꯍꯨꯝ ꯍꯥꯏꯁꯦ ꯑꯇꯣ ꯑꯄ ꯃꯈꯩꯗꯤꯀꯣ ꯑꯃꯨꯛ ꯍꯥꯏꯗꯤ ꯊꯥ ꯑꯅꯤ ꯑꯍꯨꯝ ꯂꯩꯔꯒ ꯌꯣꯟꯊꯣꯛꯈꯤꯕ ꯑꯗꯨꯒꯨꯝꯕ ꯉꯥꯛꯇ ꯑꯣꯏꯕꯒꯤ ꯑꯗꯨꯗꯤ ꯑꯗꯨꯝ ꯀꯨꯏꯅ ꯊꯝꯗꯦꯕ ꯍꯧꯖꯤꯛ ꯀꯨꯏꯅ ꯂꯩꯍꯧꯔꯤꯁꯤꯗꯤ ꯃꯔꯨꯝ ꯀꯣꯛꯄꯤ ꯈꯛꯇꯅꯦꯕꯀꯣ ꯑꯗꯨ ꯃꯥꯗꯤ ꯑꯗꯨꯝ ꯀꯩꯅꯣ ꯇꯧꯔꯒ ꯍꯥꯏꯗꯤ ꯃꯔꯨꯝ ꯀꯣꯛꯔ ꯊꯝꯃꯒ ꯍꯌꯦꯡ ꯌꯣꯟꯊꯣꯛꯈꯤꯗꯣꯏꯅꯦꯕ ꯑꯣ ꯈꯝꯃꯛꯑꯦ ꯍꯥꯏꯕ ꯃꯇꯝꯗꯣ ꯑꯗꯨꯀꯥꯟꯗ
ꯑꯗꯨꯀꯥꯟꯗ ꯑꯗꯨ ꯃꯔꯨꯝ ꯀꯣꯛꯄꯤ ꯈꯛꯇꯪ ꯂꯩꯔꯒꯕꯨꯗꯤ ꯍꯣꯏ ꯑꯗꯨꯝ ꯆꯍꯨꯝꯃꯨꯛ ꯂꯩ ꯍꯥꯏꯔꯒꯗꯤ ꯅꯣꯡꯃꯒꯤ ꯑꯃꯃꯝꯗ ꯀꯣꯛꯑꯦ ꯍꯥꯏꯔꯁꯨ ꯑꯗꯨꯝ ꯌꯥꯝ ꯀꯨꯏꯅꯗꯤ ꯆꯪꯗꯧꯗꯤ ꯃꯥꯟꯗꯦꯗ ꯍꯣꯏ ꯗꯤꯃꯥꯟꯕꯨꯗꯤ ꯌꯥꯝ ꯂꯩꯕꯕꯨꯗꯨ ꯑꯣꯏꯔꯝꯅꯤ ꯑꯗꯣ ꯃꯣꯏꯒꯤ ꯃꯣꯏꯒꯤ ꯂꯣꯏꯕꯗꯨꯅ ꯀꯅꯥꯅ ꯍꯥꯏꯗꯤ ꯑꯥꯗꯒꯤ ꯃꯤ ꯇꯧꯔꯒ ꯂꯣꯏꯍꯟꯕ꯭ꯔꯥ ꯅꯠꯇ꯭ꯔꯒ ꯃꯣꯏ ꯁꯤꯗꯒꯤ ꯆꯠꯂꯒ ꯃꯣꯏꯅ ꯁꯦꯟꯅꯖꯔꯤꯔꯥ ꯀꯃꯥꯏꯅ ꯇꯧꯔꯤꯅꯣ
ꯑ ꯃꯣꯏ ꯃꯤ ꯊꯝꯕꯅꯦ ꯃꯣꯏꯗꯨ ꯂꯣꯏꯐꯝꯗꯨꯗ ꯑꯗꯨꯒ ꯃꯣꯏ ꯃꯤ ꯁꯦꯟꯅꯔꯒ ꯁꯤꯗꯒꯤ ꯃꯆꯤꯟ ꯆꯤꯟꯖꯥꯛ ꯀꯩꯀꯩ ꯑꯗꯨꯝ ꯄꯨꯕꯀꯣ ꯑꯗꯨꯗꯨꯒ ꯑꯗꯨꯝ ꯊꯝꯃꯒ ꯂꯣꯏꯕꯅꯦ ꯁꯤꯅ ꯃꯣꯏꯅ ꯂꯣꯏꯗꯦꯕꯀꯣ ꯃꯣꯏ ꯁꯤꯗꯃꯤ ꯍꯥꯏꯗꯤ ꯃꯣꯏꯒꯤꯗꯤ ꯃꯤ ꯌꯥꯝꯗꯦꯕ ꯑꯩꯈꯣꯏ ꯀꯥꯅꯦ ꯑꯩꯈꯣꯏ ꯃꯝꯆꯥꯅꯦ ꯑꯗꯒꯤ ꯃꯆꯥꯅꯨꯄꯥ ꯃꯣꯏ ꯃꯣꯏꯇꯪ ꯂꯩꯕꯅꯦ ꯍꯧꯖꯤꯛꯄꯨꯗꯤ ꯅꯨꯄꯤ ꯊꯤꯈꯤꯕꯗꯩ ꯃꯣꯏ ꯃꯔꯤ ꯑꯗꯨꯃꯥꯏꯅ ꯅꯨꯄꯤ ꯂꯩꯔꯦ
ꯑꯗꯨ ꯃꯣꯏ ꯑꯥꯗ ꯂꯣꯏꯔꯤꯗꯣ ꯃꯣꯏꯒꯤ ꯂꯝ ꯑꯣꯏꯗꯣꯏꯔꯥ ꯃꯣꯏꯒꯤ ꯍꯤꯡꯒꯣꯜ ꯑꯣꯏꯗꯣꯏꯔꯥ ꯅꯠꯇ꯭ꯔꯒ ꯃꯣꯏꯅ ꯋꯥꯏꯔꯒ ꯇꯧꯕ ꯑꯣꯏꯗꯣꯏꯔꯣ ꯀꯃꯥꯏꯅ ꯇꯧꯕꯅꯣ
ꯃꯣꯏꯒꯤ ꯂꯝꯅꯦ ꯍꯟꯗꯛ ꯂꯩ ꯒꯤꯕ ꯀꯨꯏꯗ꯭ꯔꯤꯌꯦ ꯑꯗꯨ ꯃꯣꯏꯒꯤ ꯃꯣꯏ ꯍꯥꯟꯅꯗꯤ ꯀꯩꯅꯣ ꯇꯧꯔꯝꯕꯅꯦꯕꯀꯣ ꯃꯥꯏ ꯃꯥꯏꯀ꯭ꯔꯣ ꯐꯥꯏꯅꯥꯟꯁ ꯇꯧꯔꯝꯕꯅꯦꯕ ꯃꯥꯏꯀ꯭ꯔꯣ ꯐꯥꯏꯅꯥꯟꯁꯁꯨ ꯑꯗꯨꯝ ꯇꯧꯒꯦ ꯇꯣꯛꯈ꯭ꯔꯦꯕꯀꯣ ꯑꯗꯨꯗꯨꯒ ꯂꯝꯗꯣ ꯂꯩꯔꯒ
ꯑꯗꯨꯗ ꯑꯣꯏꯅ
ꯌꯦꯟ ꯉꯥꯅꯨ ꯑꯣꯏꯅ ꯑꯗꯨ ꯉꯥꯅꯨꯁꯨ ꯂꯣꯏꯔꯝꯃꯦ ꯉꯥꯅꯨꯗꯨ ꯂꯣꯏꯒ꯭ꯔꯦ ꯃꯔꯣꯟꯗꯣ ꯑꯗꯣ ꯍꯧꯖꯤꯛꯅ ꯑꯃꯨꯛ ꯌꯦꯟ ꯉꯥꯥꯛꯇ ꯑꯣꯏꯅ ꯂꯣꯏꯔꯦ ꯉꯥꯅꯨ ꯂꯣꯏꯕ ꯍꯥꯏꯁꯤꯗꯤ ꯃꯣꯠꯁꯨ ꯃꯣꯠꯂꯤ ꯅꯝꯁꯨ ꯅꯝ ꯊꯤ ꯃꯆꯤꯟꯅꯥꯁꯨ ꯌꯥꯝ ꯆꯥꯏ ꯀꯥꯟꯅꯕꯝ ꯈꯪꯗꯦꯅ ꯑꯗꯨꯝ ꯌꯦꯟ ꯉꯥꯛꯇ ꯑꯣꯏꯅ ꯀꯣꯏꯂꯔ ꯂꯣꯏꯁꯤꯅ ꯀꯣꯏꯂꯔ ꯂꯣꯏꯕ
ꯑꯣ ꯍꯣꯏ ꯑꯗꯨꯁꯨ ꯌꯥꯏꯗ ꯍꯥꯏꯗꯤ ꯁꯨꯝ ꯑꯇꯣꯞ ꯑꯇꯣꯞꯄ ꯌꯦꯡꯉꯛꯑꯒ ꯁꯤꯅ ꯍꯦꯟꯅ ꯐꯅꯤ ꯁꯤꯅ ꯍꯦꯟꯅ ꯆꯥꯅꯩ ꯑꯗꯣ ꯃꯣꯏꯁꯨ ꯑꯗꯨꯝ ꯈꯪꯉꯝꯅꯤ ꯎꯔꯝꯅꯤ ꯍꯥꯏꯕꯗꯤ ꯑꯗꯨꯅꯁꯨ ꯑꯣꯏꯔꯝꯕꯁꯨ ꯌꯥ ꯑꯗꯨ ꯃꯣꯏꯒꯤ ꯃꯣꯏꯒꯤ ꯍꯧꯖꯤꯛꯀꯤ ꯃꯔꯨꯝ ꯀꯣꯛꯄꯤ ꯂꯣꯏꯕꯗꯨꯕꯨ ꯀꯩꯅꯣ ꯍꯥꯏꯕꯗꯤ ꯃꯆꯤꯟꯖꯥꯛꯁꯦ ꯃꯆꯤꯟꯖꯥꯛ ꯈꯛꯇꯪ ꯑꯣꯏꯅ ꯄꯤꯖꯕ ꯖꯥꯠꯂꯥ ꯅꯠꯇ꯭ꯔꯒ ꯑꯗꯨꯝ ꯃꯅꯥ ꯃꯁꯤꯡ ꯃꯅꯥ ꯃꯁꯤꯡꯒꯨꯝꯕꯁꯨ ꯌꯥꯟꯕꯖꯥꯠꯂꯣ ꯀꯃꯥꯏ ꯇꯧꯖꯥꯠꯅꯣ ꯃꯆꯤꯟꯖꯥꯛ ꯈꯛꯇꯪ ꯑꯣꯏꯖꯥꯠꯂꯣ
ꯃꯆꯤꯟ ꯃꯆꯤꯟꯤꯟꯖꯥꯛꯁꯦ ꯑꯗꯨꯝ ꯃꯇꯝ ꯃꯇꯝꯒꯤꯀꯣ ꯂꯩꯗꯅ ꯀꯣꯕꯤ ꯐꯪ ꯀꯥꯟꯗ ꯀꯣꯕꯤ ꯄꯤꯖꯩꯌꯦ ꯑꯗꯒꯤ ꯐꯪꯗ꯭ꯔꯒꯅ ꯀꯥꯕꯣ ꯅꯥꯄꯤ ꯀꯩꯀꯩ ꯑꯗꯒꯤ ꯄꯥꯂꯪꯁꯥꯛ ꯂꯐꯨ ꯀꯩꯀꯩꯗꯣ ꯃꯣꯏꯒꯤ ꯇꯣꯉꯥꯟꯅꯕ ꯃꯆꯤꯟꯖꯥꯛ ꯇꯛꯈꯥꯏꯅꯕ ꯑꯃ ꯂꯩ
ꯌꯣꯟꯕꯅꯦꯕ ꯀꯣ ꯂꯤꯁꯤꯡ ꯑ ꯑꯅꯤ ꯆꯥꯎꯉꯥ ꯆꯥꯇ꯭ꯔꯨꯛ ꯑꯗꯨꯃꯥꯏꯅ ꯄꯤꯕ ꯑꯃ ꯑꯗꯨ ꯂꯩꯔꯦ ꯑꯗꯨꯒ ꯀꯝꯅꯕ ꯅꯠꯇꯦꯗ ꯑꯗꯨꯝꯕꯗꯣ ꯊꯥꯗꯒ꯭ꯔ ꯑꯃꯨꯛ
ꯆꯨꯖꯥꯛ ꯃꯅꯥ ꯑꯗꯒꯤ ꯑꯁꯪ ꯑꯃꯥꯟ ꯂꯣꯏꯅ
ꯑꯃꯥꯜ ꯂꯣꯏꯅ
ꯑꯗꯨꯝ ꯅꯉꯣꯟ ꯇꯛꯈꯥꯏꯗꯣꯏꯅꯦꯕꯀꯣ ꯑꯗꯨꯗꯨꯒ ꯃꯆꯤꯟꯖꯥꯛ ꯈꯔ ꯌꯥꯜꯂꯅꯤ ꯆꯥꯛꯁꯨ ꯁꯤꯗꯒꯤ ꯑꯗꯨꯝ ꯔꯥꯏꯁ ꯀꯨ ꯈꯔ ꯑꯆꯧꯕ ꯑꯃ ꯂꯩꯔꯒ ꯁꯨꯄꯔ ꯐꯥꯏꯟ ꯋꯥꯠꯂ ꯋꯥꯠꯂꯒ ꯊꯣꯡꯉꯤꯅ ꯑꯗꯨꯝ ꯄꯩꯁꯥ ꯊꯥꯔꯔꯗꯤ ꯃꯔꯝ ꯀꯣꯛꯄꯟꯦꯅ ꯍꯥ ꯑꯗꯨꯗꯨꯅ ꯑꯗꯨꯝ ꯀꯨꯢꯅ ꯃꯆꯤꯟꯖꯥꯛꯁꯨ ꯑꯗꯨꯝ ꯐꯖꯅ ꯄꯤꯖꯩꯔ ꯆꯥꯛꯁꯤꯡ
ꯆꯥꯛ ꯏꯁꯤꯡ ꯊꯣꯡꯗꯅ ꯈꯣꯠꯇꯅ ꯇꯧꯔ ꯇꯣꯉꯥꯟꯅꯀꯣ ꯑꯣ ꯍꯣꯏ ꯑꯗꯨ ꯑꯗꯨꯃꯥꯏꯅ ꯍꯥꯏꯗꯤ ꯃꯆꯤꯟꯖꯥꯛꯊꯣꯛ ꯀꯛꯅꯕ ꯀꯩꯅꯣꯒꯨꯝꯕ ꯂꯩꯔꯕꯗꯤ ꯍꯥꯏꯗꯤ ꯃꯦꯆꯤꯟꯒꯨꯝꯕ ꯂꯩꯔꯕꯗꯤ ꯐꯩ ꯅꯠꯇ꯭ꯔꯒꯗꯤ ꯆꯍꯨꯝꯗꯨꯒꯤ ꯀꯛꯂꯛꯄ ꯍꯥꯏꯁꯤꯗꯤ ꯑꯔꯥꯏꯕꯗꯤ ꯑꯣꯏꯔꯦꯕ ꯑꯗꯨꯒꯤꯅꯤꯗ ꯁꯨꯝ ꯑꯗꯨ ꯃꯣꯏ ꯁꯦ ꯁꯦꯟꯅꯕ ꯃꯤꯗꯨꯗꯤ ꯍꯥꯏꯕꯗꯤ ꯆꯥꯛꯁꯦ ꯁꯤꯗꯒꯤ ꯑꯗꯨꯝ ꯊꯣꯡꯉ ꯄꯨꯏꯌꯦ ꯍꯥꯏꯁꯦ ꯆꯦꯡ ꯑꯣꯏꯅ ꯑꯥꯗ ꯄꯤꯔꯒ ꯃꯤꯗꯨꯗ ꯑꯗꯨꯝ ꯊꯣꯡꯍꯟꯕ꯭ꯔꯥ ꯅꯠꯇ꯭ꯔꯒ ꯁꯤꯗꯒꯤ ꯑꯣꯏꯅ ꯃꯣꯏꯅ ꯊꯣꯡꯉꯒ ꯆꯥꯛ ꯍꯥꯏꯗꯤ ꯆꯥꯛꯣꯡꯕ ꯊꯤꯜꯂꯤꯔꯣ ꯀꯃꯥꯏꯅ ꯇꯧꯔꯤꯅꯣ ꯃꯣꯏꯁꯤꯕꯣ
ꯅꯠꯇꯦꯗ ꯑꯥꯗ ꯑꯗꯨꯝ ꯆꯥꯛ ꯆꯦꯡ ꯊꯝꯃꯦ ꯑꯗꯒꯤ ꯔꯥꯏꯁ ꯀꯨꯀꯔ ꯀꯩ ꯀꯩꯁꯨ ꯊꯝꯃꯦꯕꯀꯣ ꯑꯗꯨꯗꯨꯒ ꯑꯗꯨꯝ ꯊꯣꯡꯉꯒ ꯇꯧ ꯁꯤ ꯆꯥꯛ ꯊꯤꯟꯕ ꯈꯣꯠꯄꯗꯨꯗꯤ ꯌꯥꯗꯕꯅꯤꯅ ꯍꯣꯏ ꯅꯣꯡ ꯐꯥꯗꯣꯛ ꯊꯕꯛꯀꯨꯝꯕ ꯊꯣꯛꯄ ꯀꯥꯟꯗ ꯆꯥꯛ ꯌꯥꯝ ꯂꯦꯝꯕ ꯇꯥꯔꯗꯤ ꯊꯤꯟꯗꯩꯌꯦꯕꯀꯣ ꯆꯥꯛ ꯊꯤꯟꯕ ꯍꯥꯏꯁꯦ ꯅꯨꯡꯉꯥꯏꯇꯦꯅꯦꯀꯣ ꯑꯗꯨꯝ ꯍꯥꯏꯗꯤ ꯑꯃꯥꯡꯕ ꯄꯣꯠꯇꯤ ꯑꯣꯏꯗꯣꯏꯅꯤꯀꯣ ꯑꯗꯨꯗꯨꯅ ꯑꯥꯗ ꯑꯣꯏꯅ ꯊꯣꯡꯉꯒ ꯃꯩ ꯅꯨꯡꯁꯨ ꯐꯖꯅ ꯂꯩꯕꯅꯤꯅ ꯃꯣꯏ ꯂꯩꯕꯅꯤꯅ ꯑꯗꯨꯝ ꯃꯣꯏꯒꯤꯁꯨ ꯆꯥꯛ ꯑꯔꯦꯝꯕ ꯀꯩꯀꯩ ꯂꯥꯛꯏꯕ ꯃꯌꯥꯝꯗꯣ ꯇꯧꯔꯒ ꯑꯗꯨꯝ ꯊꯣꯡꯉꯒ ꯄꯤꯖꯕꯅꯤꯅ ꯃꯆꯤꯟꯅꯥꯇ ꯁꯨꯝ ꯄꯤꯖꯕꯗꯣ ꯍꯨꯟꯕ ꯉꯝꯗꯦꯅ ꯃꯆꯤꯟꯥꯛꯇ ꯌꯥꯝ ꯇꯥꯡꯉꯤꯅꯀꯣ ꯃꯆꯤꯟꯥꯛ ꯕꯦꯛ ꯑꯃ ꯑꯃꯃꯝ ꯆꯥꯏꯌꯦ ꯅꯣꯡꯗ ꯅꯣꯡꯃꯥꯗ ꯍꯥꯏꯗꯤ ꯌꯥꯝ ꯆꯥꯏꯌꯦꯕ ꯃꯃꯝ ꯀꯣꯛꯅ ꯍꯣꯠꯅꯔꯛꯄꯗ ꯆꯥꯡ ꯏꯅ ꯀꯣꯛꯍꯟꯒꯦ ꯍꯥꯏꯇꯥꯔꯦ ꯃꯕꯨꯛ ꯊꯜꯍꯜꯂꯒ ꯃꯆꯤꯟꯗꯥꯛ ꯐꯖꯅ ꯄꯤꯖꯗ꯭ꯔꯗꯤ ꯀꯣꯛꯇꯤꯅ ꯀꯣ ꯑꯗꯨꯏꯗꯨꯒꯤ ꯑꯗꯨꯝ ꯐꯖꯅ ꯆꯥꯡ ꯅꯥꯏꯅ ꯄꯤꯖꯕꯅꯦ
ꯍꯣꯏ ꯑꯗꯨꯅꯦ ꯍꯥꯏꯕꯗꯤ ꯃꯔꯨꯝ ꯀꯣꯛꯍꯟꯒꯦ ꯍꯥꯏꯔꯗꯤ ꯃꯕꯨꯛ ꯊꯟꯖ꯭ꯔꯒꯗꯤ ꯀꯥꯏꯗꯦ ꯀꯣꯛꯀꯅꯤ ꯅꯠꯇ꯭ꯔꯥ ꯑꯗꯨ ꯍꯣꯏ ꯌꯥꯝ ꯆꯪꯉꯝꯅꯤꯌꯦ ꯀꯨꯟ ꯍꯥꯏꯗꯤ ꯆꯅꯤ ꯆꯅꯤ ꯌꯥꯡꯈꯩꯃꯨꯛꯀꯤ ꯆꯥꯡ ꯂꯣꯏꯔꯛꯄꯅꯤꯅ ꯃꯆꯤꯟꯖꯥꯛꯁꯨ ꯌꯥꯝ ꯆꯪꯉꯝꯅꯤ ꯍꯣꯏ ꯇꯥꯡꯕꯅꯤ ꯃꯆꯤꯟꯖꯥꯛꯁꯨ ꯌꯥꯝꯅ ꯍꯧꯖꯤꯛꯀꯥꯟꯁꯦ ꯑꯗꯒꯤ ꯑꯗꯨꯝ ꯍꯣꯏ ꯈꯨꯠꯄꯨꯗꯤ ꯈꯔ ꯆꯪꯉꯝꯅꯤ ꯁꯦꯟꯅꯕꯗꯕꯨꯗꯤ ꯑꯗꯨꯝ ꯋꯥꯔꯝꯅꯤ ꯑꯗꯣ ꯃꯣꯏ ꯑꯗꯨꯃꯥꯏꯅ ꯃꯔꯨꯝ ꯌꯥꯝ ꯀꯣꯛꯑ ꯂꯩꯕꯗꯣ ꯍꯥꯏꯗꯤ ꯃꯔꯨꯝꯒꯨꯝꯕ ꯈꯟꯒꯠꯄꯗ ꯕꯤꯠ ꯌꯥꯝ ꯂꯦꯝꯗꯧ ꯃꯥꯜꯂꯦ ꯋꯥꯕꯨꯗꯤ ꯋꯥꯔꯝꯅꯤꯀꯣ ꯑꯗꯨ ꯑꯣꯏꯔꯒꯁꯨ ꯑꯩꯈꯣꯏꯅꯗꯤ ꯁꯨꯝ ꯈꯪꯗꯦ ꯑꯗꯨꯃꯥꯏꯅ ꯌꯥꯝ ꯀꯣꯛꯄꯒꯁꯦ ꯎꯗ꯭ꯔꯤꯕꯅꯤꯅ ꯌꯥꯝ ꯌꯦꯡꯅꯤꯡꯕꯗꯣ ꯃꯔꯨꯝ ꯈꯨꯡꯒꯞꯄꯗ ꯅꯨꯡꯉꯥꯏꯗꯧꯕ ꯃꯥꯜꯂꯦ ꯁꯨꯝ ꯁꯤꯃꯥꯗ ꯀꯩꯗꯒ ꯃꯇꯦꯛ ꯃꯇꯦꯛ ꯎꯕ ꯌꯥꯎꯋꯤꯗꯅꯀꯣ ꯅꯪꯗꯤ ꯆꯠꯂꯨꯔꯕ꯭ꯔꯣ ꯃꯣꯏ ꯃꯐꯝꯗꯨꯗ ꯀꯃꯥꯏꯅ ꯇꯧꯒꯦ
ꯆꯠꯂꯦꯗ ꯑꯗꯨꯝ ꯆꯠꯂꯦ ꯍꯥꯏꯕꯗꯤ ꯁꯤꯗ ꯌꯦꯟ ꯂꯧꯕꯒꯨꯝꯕ ꯑꯗꯒꯤ ꯌꯦꯟ ꯆꯣꯏꯕꯒꯤ ꯂꯧꯕ ꯆꯥꯕꯒꯤ ꯂꯧꯕ ꯇꯧꯕ ꯆꯠ ꯆꯠꯄ ꯀꯥꯟꯗ ꯌ ꯂꯧꯈꯠꯄ ꯆꯠꯄ ꯑꯗꯨꯝ ꯆꯠꯂꯦ ꯃꯣꯏꯁꯨ ꯑꯗꯨꯝ ꯍꯥꯏꯗꯤ ꯑꯗꯨ ꯂꯧꯈꯠꯅꯕ ꯇꯣꯉꯥꯟꯅ ꯒꯥꯔꯤ ꯑꯃꯁꯨ ꯊꯝꯃꯦꯕꯀꯣ ꯃꯣꯏꯒꯤ ꯑꯣꯇꯣ ꯊꯝꯃꯦꯦ ꯑꯣꯇꯣ ꯇꯧꯔꯒ
ꯊꯝꯃꯦ ꯇꯧꯊꯧꯔꯒ ꯑꯗꯨꯝ ꯆꯠꯄꯅꯦꯕ
ꯑꯗꯨꯝ ꯄꯨꯂꯞ ꯄꯨꯂꯞ ꯄꯨꯈꯠꯂꯛꯄ ꯑꯗꯨꯏ ꯃꯌꯥꯝ ꯆꯠꯂꯦꯗ ꯃꯥꯗꯤ ꯃꯆꯤꯟꯖꯥꯛ ꯊꯥꯕ ꯑꯗꯒꯤ ꯌꯦꯟ ꯌꯦꯟ ꯀꯩ ꯍꯥꯏꯅꯤ ꯌꯦꯟ ꯌꯣꯟꯕ ꯃꯐꯝ ꯃꯈꯩꯗꯀꯣ ꯑꯗꯨꯝ ꯊꯥꯕ ꯆꯠꯄꯅꯦ ꯑꯩꯈꯣꯏ ꯏꯕꯨꯡꯉꯣꯗꯣ
ꯑꯣ ꯍꯣꯏ ꯑꯗꯨꯅꯦ ꯑꯗꯨꯅꯦ ꯑꯩꯁꯨ ꯍꯥꯏꯁꯨ ꯍꯥꯏꯗꯤ ꯑꯗꯣ ꯃꯣꯏꯒꯤ ꯂꯣꯏꯕꯁꯦ ꯄꯨꯜꯂꯞ ꯊꯥꯗꯣꯛꯑꯒ ꯑꯍꯥꯡꯕ ꯂꯝꯄꯥꯛꯀꯨꯝꯕ ꯑꯃꯗ ꯍꯥꯏꯇꯥꯔꯦ ꯑꯍꯥꯡꯕ ꯑꯣꯏꯅ ꯅꯠꯇ꯭ꯔꯒꯁꯨ ꯈꯥꯖꯤꯜꯂꯦ ꯍꯥꯏꯔꯒꯁꯨ ꯑꯗꯨꯝ ꯍꯥꯏꯗꯤ ꯄꯨꯂꯞ ꯊꯥꯗꯣꯛꯑ ꯑꯗꯨꯃꯥꯏꯅ ꯂꯣꯏꯕ꯭ꯔꯥ ꯅꯠꯇ꯭ꯔꯒ ꯍꯥꯏꯗꯤ ꯀꯥ ꯀꯥ ꯅꯥꯏꯔꯒ ꯑꯗꯨꯃꯥꯏꯅ ꯂꯣꯏꯕ꯭ꯔꯣ ꯀꯃꯥꯏꯅ ꯇꯧꯒꯦ
ꯄꯨꯂꯞꯇ ꯀꯥꯏꯗꯧꯋꯥ ꯍꯥꯏꯗꯤ ꯂꯝꯃꯥꯡ ꯑꯄꯥꯛꯄꯅꯦꯕꯀꯣ ꯂꯝꯄꯥꯛ ꯑꯄꯥꯛꯄꯒꯨꯝꯕꯗ ꯆꯤꯡꯒ ꯈꯜꯂꯦ ꯃꯇꯥꯏ ꯃꯇꯥꯏꯗꯨꯅ ꯐꯛꯂꯣꯡ ꯀꯩꯀꯩ ꯇꯧꯔꯒ ꯈꯥꯏꯔꯦ ꯍꯥꯏꯗꯤ ꯑꯍꯥꯡꯕꯗ ꯑꯗꯨꯒ ꯅꯣꯡꯁꯤꯡ ꯆꯨꯝꯕ ꯀꯥꯟ ꯍꯞꯄꯥꯒꯨꯝꯕ ꯊꯥꯗꯕ ꯅꯠꯇ꯭ꯔꯒꯅ ꯑꯩꯈꯣꯏꯒꯤ ꯈꯥꯎ ꯑꯩꯈꯣꯏꯅ ꯁꯨꯨꯂꯤꯟꯒꯨꯝꯕ ꯍꯥꯕ ꯌꯥꯕ ꯑꯁꯪꯕ ꯑꯩꯈꯣꯏꯒꯤ ꯌꯨꯝꯖꯥꯏꯗ ꯊꯥꯕꯗꯣ ꯑꯗꯨꯒꯨꯝꯕꯗꯣ ꯇꯧꯔꯒ ꯊꯥꯗꯕꯅꯦꯕ ꯏꯪꯉꯀꯥꯟꯗꯅ ꯑꯗꯨꯝ ꯄꯥꯛꯇꯨꯗ ꯍꯥꯏꯗꯤ ꯁꯤꯅ ꯃꯔꯨꯝ ꯀꯨꯞꯄꯤ ꯊꯝꯃꯅꯤ ꯑꯗꯒꯤ ꯁꯨꯝ ꯅꯥꯀꯟꯅ ꯀꯣꯏꯂꯔꯒꯤ ꯍꯥꯏꯔ ꯀꯣꯏꯂꯔ ꯑꯣꯏ ꯇꯥꯔꯒꯁꯨ ꯃꯆꯥ ꯃꯆꯥꯒꯤ ꯄꯤꯛꯏꯉꯩꯗꯅ ꯈꯥꯖꯤꯜꯂ ꯊꯝꯕ ꯈꯔ ꯈꯔ ꯁꯨꯝ ꯆꯥꯎꯊꯣꯛ ꯍꯂꯛꯄ ꯑꯗꯨꯒ ꯆꯥꯎꯔꯛꯀꯥꯟꯗꯅ ꯂꯝꯄꯥꯛ ꯍꯥꯏꯗꯤ ꯑꯗꯨꯝ ꯃꯅꯨꯡꯗ ꯑꯣꯏꯅ ꯍꯥꯏꯗꯤ ꯍꯥꯏꯗꯤ ꯀꯥ ꯍꯥꯏꯒꯗ꯭ꯔꯥ ꯑꯗꯨꯃꯥꯏꯅ ꯃꯅꯨꯡꯗ ꯈꯥꯖꯤꯜꯂ ꯐꯖꯅ ꯊꯝꯕꯤꯑꯕ ꯑꯗꯨꯝ ꯇꯣꯉꯥꯟ ꯇꯣꯉꯥꯟ ꯀꯥ ꯑꯣꯏꯅꯗꯤ ꯊꯝꯗꯦ ꯄꯨꯂꯞ ꯑꯣꯏꯅ ꯊꯥꯗꯣꯛꯑ ꯊꯝꯃꯒꯅꯦ ꯑꯗꯨꯝ ꯆꯥꯍꯟꯕ ꯑꯗꯨꯃꯥꯏꯅ ꯇꯧꯋꯦ
ꯑꯗꯨꯗꯤꯅꯦ ꯃꯣꯏ ꯃꯔꯨꯝ ꯀꯣꯛꯄ ꯃ ꯇꯝꯗ ꯍꯥꯏꯕꯗꯤ ꯃꯣꯏ ꯀꯣꯛꯐꯝꯒꯨꯝꯕ ꯑꯣꯏꯅ ꯑꯗꯨꯝ ꯃꯐꯝ ꯅꯥꯏꯅ ꯊꯧꯕ꯭ꯔꯥ ꯅꯠꯇ꯭ꯔꯒ ꯑꯗꯨꯝ ꯍꯥꯏꯗꯤ ꯃꯐꯝ ꯃꯐꯝꯗ ꯄꯀꯣꯛꯇ ꯀꯣꯛꯁꯤꯟꯕꯤꯗꯣ ꯑꯗꯨꯃꯥꯏꯅ ꯇꯧꯕ꯭ꯔꯥ ꯀꯃꯥꯏꯅ ꯇꯧꯒꯦ ꯃꯔꯨꯝ ꯀꯣꯛꯄꯒꯤ ꯃꯇꯥꯡꯁꯤꯗ
ꯃꯔꯨꯝ ꯀꯣꯛꯄꯒꯤꯁꯤꯀꯣ ꯑꯗꯨꯝ ꯊꯝꯃꯦ ꯍꯥꯏꯕꯗꯤ ꯀꯩꯅꯣ ꯇꯧꯔꯒ ꯑ ꯑꯩꯈꯣꯏꯒꯤ ꯎꯕꯥꯛ ꯑꯃꯥ ꯇꯧꯔꯒꯅꯦ ꯅꯥꯀꯟ ꯅꯥꯀꯟꯁꯤꯗ ꯐꯩꯔꯦꯟ ꯊꯝꯃꯒꯅꯦ ꯂꯣꯏꯔꯛ ꯀꯥꯎꯅꯤ ꯈꯪꯗꯦ ꯑꯗꯨꯝ ꯄꯨꯔꯞ ꯀꯥꯎ ꯊꯝꯗꯦ ꯋꯥꯏ ꯆꯈꯥꯏꯔ ꯊꯝꯕꯗꯣ ꯋꯥꯏꯃꯔꯛꯇ ꯁꯨꯝ ꯀꯣꯛꯑꯦ ꯑꯗꯨꯗ ꯃꯣꯏ ꯆꯟꯅꯗꯕꯒꯤ ꯃꯄꯥꯟꯗ ꯀꯣꯛꯄ ꯈꯣꯠꯄ ꯁꯨꯝ ꯌꯥꯎꯋꯦꯕꯀꯣ ꯀꯣ ꯑꯌꯥꯝꯕꯅ ꯃꯣꯏ ꯁꯥꯔꯤ ꯃꯐꯝꯗꯣ ꯑꯗꯨꯗ ꯑꯗꯨꯝ ꯀꯣꯛꯑꯦ ꯃꯔꯨꯝ ꯃꯈꯩꯗ ꯑꯗꯨꯝ ꯑꯗꯨꯝ ꯀꯣ ꯑꯗꯩ ꯈꯨꯟꯕ ꯅꯠꯇ꯭ꯔꯗꯤ ꯆꯈꯥꯏ ꯆꯈꯥꯏ ꯈꯨꯟꯕ ꯍꯥꯏꯁꯤꯗꯤ ꯃꯣꯏ ꯆꯈꯥꯏ ꯆꯈꯥꯏ ꯀꯣꯛꯄ ꯍꯥꯏꯁꯤꯗꯤ ꯑꯗꯨꯝ ꯃꯣꯏꯅꯁꯨ ꯅꯩꯈꯥꯏꯔꯛ ꯀꯥꯏꯒꯤꯕ ꯌꯥꯏ ꯀꯥꯏꯕ ꯇꯥꯔꯒꯗꯤ ꯑꯗꯨꯝ ꯆꯥꯕ ꯍꯩꯅꯈꯤꯗꯣꯏꯅꯦꯕ ꯑꯃꯨꯛꯇꯪ ꯆꯥꯕ ꯍꯧꯈꯤ ꯇꯥꯔꯒꯗꯤ ꯑꯗꯨꯝ ꯆꯥꯕ ꯍꯩꯅꯕꯗꯣ ꯅ ꯑꯣꯏꯒꯤꯗꯗꯨꯒꯤ ꯑꯗꯨꯝ ꯐꯖꯅ ꯃꯔꯨꯝ ꯀꯣꯛꯐꯝꯕꯨꯗꯤ ꯑꯗꯨꯝ ꯍꯣꯏ ꯌꯥꯝ ꯐꯖꯅ ꯁꯦꯡꯃꯨꯗ꯭ꯔ ꯇꯥꯔꯁꯨ ꯑꯦ ꯁꯤꯉꯩꯁꯦ ꯃꯔꯨꯝ ꯀꯣꯛꯅꯉꯥꯏꯅꯤ ꯅꯤ ꯍꯥꯏꯔꯒ ꯎꯄꯥꯛꯀꯨꯝꯕ ꯑꯃꯥ ꯈꯥꯖꯤꯜꯂꯒ ꯐꯖꯅ ꯈꯤꯇꯪ ꯃꯝꯍꯜꯂꯒ ꯊꯝꯃꯤꯕ ꯃꯝꯕ ꯑꯉꯥꯟ ꯅꯠꯇ꯭ꯔꯗꯤ ꯀꯣꯛꯄ ꯍꯩꯟꯗꯦꯕꯀꯣ ꯃꯣꯏꯗꯣ ꯈꯤꯇꯪ ꯃꯝꯇꯛꯀ ꯇꯧꯕꯗꯣ ꯑꯗꯨ ꯃꯐꯝꯗꯨꯅ ꯀꯣꯛꯄ ꯅꯨꯡꯉꯥꯏꯕꯥꯏ ꯇꯥꯏꯄ ꯇꯧꯋꯦ ꯑꯗꯨꯃꯥꯏꯅ ꯃꯝꯕꯗ ꯊꯝꯕ ꯀꯥꯟꯗ
ꯊꯝꯕ ꯀꯥꯟꯗ ꯑꯗ ꯀꯣꯛꯑꯦ ꯃꯔꯨꯝ ꯃꯈꯩ ꯑꯣ ꯍꯣ ꯍꯣꯏ ꯑꯗꯨꯗꯤꯅꯦ ꯑꯩꯒꯤ ꯔꯨꯝꯗꯣ ꯑꯝꯇ ꯍꯥꯏꯕꯤꯔꯣꯀꯣ ꯑꯩꯁꯨ ꯔꯨꯖ ꯃꯥꯏꯊ ꯀꯣ
ꯍꯣꯏ ꯐꯔꯦ ꯐꯔꯦ ꯊꯝꯃꯣ ꯊꯝꯃꯣ
ꯍꯣꯏ ꯐꯔꯦ ꯐꯔꯦ ꯊꯝꯃꯣ ꯊꯝꯃꯣ
ꯑꯉꯥꯡ
ꯑꯉꯥ